ꯀꯔꯤ ꯇꯧꯕ꯭ꯔꯣ
ꯐꯝꯃꯤꯌꯦ
ꯎꯝ ꯅꯨꯡꯁꯥ ꯁꯔꯀꯥꯟꯁꯤꯗ
ꯐꯝꯗꯅꯦ ꯑꯩ ꯐꯝꯃꯤꯖꯦꯦ
ꯏꯁꯁ
ꯑꯁꯦꯡꯕ
ꯀꯥꯂꯦꯟꯁꯤꯗ ꯎꯝ ꯎ ꯄꯥꯝꯕꯤ ꯍꯥꯏꯕ ꯅꯠꯇꯦ
ꯀ꯭ꯔꯤꯅꯣ
ꯎ ꯄꯥꯝꯕꯤ ꯎ ꯃꯈꯣꯡꯗ ꯍꯥꯏꯒꯗꯕ ꯑꯦ ꯑꯁꯦꯡꯕꯅꯤꯅꯦ
ꯃꯤ ꯌꯥꯝ ꯂꯩꯌꯦ ꯍꯥꯏꯕ
ꯑꯣ ꯑꯩꯒꯤ ꯅꯥꯁꯤ ꯌꯥꯗꯦꯅꯦ ꯑꯗꯨꯃꯥꯏꯅ ꯈꯔ ꯈꯔ ꯇꯧꯔꯒꯅꯤ ꯑꯩꯒꯤ ꯅꯥꯁꯦ ꯍꯥꯍꯥ
ꯑꯣꯏꯕꯩꯔꯣ
ꯀꯩꯕ ꯅꯇꯦꯍꯦ ꯅꯥꯁꯦ ꯈꯔ ꯌꯥꯗꯕ
ꯀꯩ ꯏꯟꯁꯥꯡ ꯆꯥꯔꯦ ꯉꯁꯤꯗꯤ
ꯑꯁ ꯑꯁꯤ ꯌꯦꯟꯖꯥꯡꯁꯤ ꯎꯝ ꯉꯔꯥꯡ ꯅꯨꯡꯗꯥꯡꯒꯤ ꯏꯟꯁꯥꯡ ꯍꯋꯥꯏ ꯎꯝ ꯎꯝ ꯑꯩꯈꯣꯏ ꯆꯥꯗꯦ ꯑꯗꯨꯒꯨꯝꯕ ꯑꯩꯈꯣꯏꯗꯤ ꯉꯥꯥ ꯆꯥꯏ
ꯎ ꯑꯩꯒꯤ ꯑꯩꯒꯤ ꯈꯣꯟꯖꯦꯜꯗꯣ ꯑꯩꯒꯤ ꯈꯣꯟꯖꯦꯜꯗꯣ ꯐꯖꯅ ꯇꯥꯕ꯭ꯔꯥ ꯁꯦꯝꯕ꯭ꯔꯥ ꯑꯩꯒꯤ ꯈꯣꯟꯖꯦꯜꯗꯣ ꯁꯦꯡꯕ꯭ꯔꯥ
ꯈꯔ ꯈꯔ ꯁꯦꯡꯉꯤꯗ ꯌꯥꯝꯅꯗꯤ ꯅꯠꯇꯦ
ꯌꯨꯝꯗ ꯑꯗꯨꯝ ꯂꯩꯕ꯭ꯔꯣ
ꯎꯝ ꯌꯨꯝꯗ ꯎꯝ ꯍꯧꯖꯤꯛꯄꯨꯗꯤ ꯌꯨꯝꯗ ꯂꯩꯗꯥ ꯂꯥꯛꯇ ꯉꯥꯏꯔꯤ ꯌꯨꯝꯗ
ꯑꯩꯁꯨ ꯏꯆꯦꯒꯤ ꯏꯟꯇꯔꯚꯤꯌꯨ ꯆꯠꯂꯦꯗꯅ
ꯎꯝ
ꯑꯗꯨꯒ ꯍꯜꯂꯛꯑꯒ ꯁꯥꯃꯟꯕꯒꯤ ꯑꯩꯈꯣꯏꯒꯤ ꯀꯥꯗꯣ ꯂꯩꯕ ꯌꯥꯗꯦꯕ ꯖꯤꯟꯒꯥ ꯈꯛ ꯃꯤꯅꯀꯣ
ꯎꯝ
ꯑꯗꯨꯒꯤ ꯍꯧꯖꯤꯛ ꯏꯪꯕ ꯃꯐꯝ ꯊꯤꯔꯒ ꯐꯝꯃꯤꯅꯦ
ꯏꯟꯇꯔꯚ꯭ꯨ ꯆꯠꯄ ꯅꯨꯪꯉꯥꯏꯕꯔꯣ
ꯅꯨꯡꯉꯥꯏꯕ ꯃꯥꯜꯂꯦ ꯃꯣꯏꯗꯣ ꯏꯟꯇꯔꯚꯤꯌꯨꯗꯣ ꯀꯨꯏꯔꯦ ꯍꯦꯛ ꯆꯪꯕꯥꯒꯀ ꯀꯨꯏꯗꯦꯕꯥ ꯍꯦꯛ ꯆꯪꯉꯨꯔꯒꯥ ꯑꯃꯨꯛ ꯌꯥꯝ ꯊꯨꯅ ꯊꯣꯛꯂꯛꯑꯦꯕ ꯃꯥꯗꯨ
ꯎꯝ
ꯑꯃꯨꯛ ꯀꯣꯜ ꯇꯧꯔꯛꯀꯅꯤ ꯍꯥꯏꯌꯦ ꯏꯟꯇꯔꯚꯤꯌꯨꯗꯣ ꯃꯥꯒꯤ ꯔꯨꯖꯨꯃꯤꯗꯣ ꯌꯦꯡꯂꯒꯥ
ꯎꯝ ꯎꯝ ꯐꯔꯦ ꯐꯔꯦ ꯑꯗꯨ ꯀꯩꯀꯩꯏ ꯏꯟꯇꯔꯚꯤꯌꯨ
ꯌꯥꯝ ꯀꯨꯏꯔꯗꯤ ꯇꯜꯂꯦ ꯏꯟꯇꯔꯚ꯭ꯌꯨꯗꯣ
ꯀꯨꯏꯔ꯭ꯗꯤ ꯅꯥꯁꯥꯗꯨ ꯅꯤꯛ ꯑꯥꯅꯤꯅꯦ ꯍꯦ ꯅꯤꯀꯍꯧꯗꯔ꯭ꯤ ꯀꯥꯟ ꯊꯣꯛ ꯍꯧꯕꯅꯥ ꯐꯔꯥꯅꯤ ꯅꯣꯏ ꯏꯟꯇꯔꯚꯤꯌꯨ ꯃꯤ ꯃꯌꯥꯝ ꯂꯥꯛꯄ꯭ꯔꯣ
ꯂꯥꯛꯇꯦ ꯑꯃꯈꯛꯇ
ꯏ ꯃꯊꯟꯇ
ꯏꯆꯦ ꯈꯛꯇꯅꯦꯕ ꯂꯥꯛꯄꯗꯨ ꯏꯟꯇꯦꯔꯤꯕꯤ
ꯑꯗꯨ ꯅꯥꯅꯦ ꯑꯗꯨꯅꯥꯅꯦ ꯌꯥꯝ ꯊꯨꯔꯤꯗꯣ ꯏꯟꯇꯔꯚꯤꯌꯨ ꯃꯤ ꯂꯩꯇꯕꯩ ꯑꯩꯕꯨꯗꯩ ꯏꯊꯟꯇ ꯂꯩꯗ ꯍꯣꯏ ꯏꯤꯡꯈꯣꯜꯗ ꯆꯠꯂꯨꯕ ꯑꯗꯨꯒꯥ ꯑꯁ ꯇꯨꯝꯅꯤꯡꯕ ꯁꯨꯝ ꯂꯩꯔꯝꯕꯅꯤꯗ
ꯅꯪ ꯐꯣꯟ ꯑꯅꯧꯕ ꯄꯥꯏꯕ꯭ꯔꯥ
ꯑ ꯐꯥꯏꯌꯦ ꯑꯅꯧꯕ
ꯀꯩ ꯐꯣꯟꯅꯣ ꯀꯩ ꯐ ꯐꯅ
ꯀꯩꯅꯣ ꯄꯣꯄꯨꯂꯔ ꯑꯣꯏꯔꯤꯗ ꯏꯟꯐꯅꯤꯛꯁ ꯐꯤꯐꯇꯤ ꯑꯦꯖꯇ
ꯑꯁ ꯇꯥꯡꯅꯔꯝꯒꯅꯤꯅꯦ ꯑꯗꯨꯗꯤ
ꯑꯧ ꯈꯔꯕꯨꯗꯤ ꯇꯥꯡꯉꯦ ꯑꯗꯨꯕꯨ ꯌꯥꯗꯦ ꯑꯩꯒꯤ ꯈꯨꯠꯇ ꯆꯪꯈꯤꯕꯁꯤꯡꯁ
ꯈꯪꯉꯦ ꯑꯍꯨꯡꯍꯨꯡꯍꯨꯡ
ꯏꯠꯅꯦ ꯑꯣꯐꯔ ꯂꯥꯛꯑꯀꯥꯟꯗ ꯂꯧꯍꯧꯕ ꯍꯥꯏꯇꯥꯔꯦ
ꯀꯌꯥꯒꯤ ꯂꯧꯒꯦꯅ
ꯑꯩꯇꯤꯟ ꯍ
ꯑꯗꯣ ꯀꯩꯅꯣꯗꯤ ꯃꯥꯔꯀꯦꯠ ꯄ꯭ꯔꯥꯏꯖꯗꯤ ꯀꯌꯥ ꯂꯩꯒꯦ
ꯇ꯭ꯋꯦꯟꯇꯤ ꯇ꯭ꯋꯦꯟꯇꯤ ꯇꯨꯗ ꯇ꯭ꯋꯦꯟꯇꯤ ꯊ꯭ꯔꯤꯗ ꯁꯝꯊꯤꯡ ꯑꯣꯏꯕꯅꯤꯅꯦ ꯀꯥꯎ ꯍꯥꯏꯅ ꯑꯗꯨ ꯎ ꯅ꯭ꯌꯨ ꯌꯔꯒꯤ ꯑꯣꯐꯔ ꯂꯥꯛꯄ ꯑꯗꯨꯗ ꯂꯧꯕ ꯗꯤꯁ ꯌꯔ ꯂꯧꯕꯅꯦꯕ ꯖꯅꯋꯥꯔꯤ ꯗꯦꯠ ꯍꯥ
ꯑꯣꯟꯂꯥꯏꯟꯗ ꯀꯛꯄ꯭ꯔꯣ
ꯀꯥꯏꯗꯩꯅꯣꯗ ꯑꯁ ꯑꯁꯤ ꯊꯤ ꯆꯠꯄꯗ ꯎꯝ ꯃꯅꯤꯄꯨꯔꯁꯦ ꯆꯥꯏꯒꯤ ꯇꯧꯔꯕꯅꯦ
ꯃꯅꯤꯄꯨꯔꯒꯤ ꯀꯩꯅꯣꯗ ꯂꯩꯕꯥꯛꯇ ꯅꯪꯒꯤ ꯀꯩꯅꯣ ꯐꯨꯠ ꯄ꯭ꯔꯤꯟ ꯌꯥꯝꯔꯝꯒꯅꯤ
ꯎꯝ ꯍꯥꯏꯌꯦ ꯀꯅꯒ ꯑ ꯑꯁꯤ ꯐꯣꯟꯁꯦ ꯄꯥꯛ ꯀꯩꯅꯣ ꯃꯅꯤꯄꯨꯔꯗ ꯎꯝ ꯊꯣꯛꯇ꯭ꯔꯤꯕ
ꯅꯪ ꯅꯪꯒꯤꯗ ꯀꯩꯅꯣ ꯑꯩ ꯑꯩꯅ ꯈꯟꯕꯗꯣ ꯅꯪ ꯅꯪꯒꯤꯗꯣ ꯀꯦꯃꯦꯔꯥꯗ ꯈꯔ ꯔꯣꯕꯣꯠꯀꯤ ꯇꯥꯏꯞꯇ ꯇꯧꯕ꯭ꯔꯥ
ꯎꯝ ꯕꯣꯛꯁ ꯕꯣꯛꯁ ꯑꯣꯏ ꯇꯨ ꯖꯤꯇꯤ ꯖꯤꯇꯤ ꯐꯣꯟꯗꯣ ꯈꯪꯕ꯭ꯔꯥ ꯑꯗꯨꯒꯤ ꯇꯥꯏꯞꯇ ꯆꯠꯄ ꯑꯗꯨꯅ ꯖꯤꯇꯤꯅ ꯑꯃꯨꯛ ꯈꯔ ꯊꯥꯔꯇꯤ ꯄ꯭ꯂꯁꯇ ꯆꯪꯈꯤꯕꯀꯣ ꯊꯥꯔꯇꯤ ꯀ ꯂꯃꯨꯛ ꯌꯧ ꯑꯗꯨ ꯍꯥꯟꯅ ꯊꯤꯔꯝꯃꯅꯦ ꯍꯧꯖꯤꯗꯤ ꯑꯗꯨ ꯐꯪꯗꯕ ꯍꯥꯏꯇꯥꯔꯦ
ꯅꯍꯥꯟ ꯅꯪꯅ ꯀꯩꯅꯣ ꯏꯁꯇꯣꯔꯤꯗ ꯊꯝꯕꯗꯣ ꯅꯪ ꯀꯩ ꯅꯪꯒꯤ ꯐꯣꯟ ꯀꯔꯤ ꯍꯥꯏꯕ꯭ꯔ ꯃꯤꯔꯔ ꯁꯦꯜꯐꯤ ꯍꯥꯏꯕ꯭ꯔꯥ ꯀꯩꯒꯨꯝ ꯇꯧꯕꯒꯨꯝ ꯅ ꯅꯪꯒꯤ ꯐꯣꯟ ꯕꯦꯛꯇꯣ ꯎꯦꯕ ꯈꯪꯗ꯭ꯔꯦ ꯑꯩꯁꯨ ꯀꯥꯎꯈꯦ ꯅꯪꯒꯤꯁꯦ ꯐꯣꯟꯒꯤ ꯕꯦꯛꯇꯣ ꯎꯑꯦꯕ ꯀꯣ ꯑꯗꯨ ꯀꯦꯃꯦꯔꯥꯗꯣ ꯀꯩꯅꯣ ꯎꯝ
ꯄꯖꯄꯅꯤꯗ ꯀꯦꯃꯦ꯭ꯔꯥꯕꯗꯗꯨ
ꯐꯩꯅꯦ ꯑꯗꯨꯗꯤ ꯒꯦꯝ ꯁꯥꯅ ꯗꯤ ꯅꯨꯡꯉꯥꯏꯕ꯭ꯔꯥ
ꯑꯁ ꯍꯥꯢꯔꯅꯨ ꯏꯕꯦꯝꯃ ꯑꯗꯨꯗꯤ ꯎꯝ ꯈꯨꯠꯂꯣꯏꯅꯈ꯭ꯔꯦ ꯒꯦꯝꯒꯁꯦ ꯔꯦꯡ ꯈꯛꯇ ꯄꯨꯁ ꯇꯧꯕ ꯉꯝꯗꯦ ꯁꯤ ꯈꯛꯇꯪꯅꯦ ꯏꯁꯃꯨꯠ ꯌꯥꯝ ꯑꯣꯏꯑꯕ ꯑꯣꯏꯕꯕꯨꯗꯤ ꯃꯩꯁꯨ ꯌꯥꯝ ꯈꯥꯡꯉꯦ
ꯑꯩꯒꯤꯗꯤ ꯀꯥꯏꯗꯒꯤ ꯑꯣꯚꯔꯍꯤꯠ ꯌꯥꯝ ꯆꯠꯂꯦ
ꯎꯝ
ꯑꯗꯨꯒꯤ ꯅꯦꯠꯁꯨ ꯀꯨꯏꯅ ꯑꯣꯟ ꯇꯧꯕ ꯌꯥꯗꯦ
ꯎꯝ ꯑꯁ ꯑꯁꯤ ꯐꯣꯟꯁꯦ ꯊꯔꯇꯤ ꯊꯔꯇꯤ ꯕꯦꯠꯇ꯭ꯔꯤ ꯄꯥꯔꯁꯦꯟꯇꯦꯖ ꯂꯩꯔꯁꯨꯀꯣ ꯒꯦꯝ ꯃꯔꯤ ꯃꯉꯥꯃꯨꯛꯇꯤ ꯁꯥꯟꯅꯕ ꯌꯥꯏꯑꯦꯕ ꯁꯤ ꯌꯥꯝ ꯈꯥꯡꯉꯦꯕ ꯃꯩꯁꯦ ꯑꯗꯨꯕꯨꯗꯤ ꯆꯠꯄꯁꯨ ꯊꯨꯅ ꯆꯠꯄ ꯆꯥꯔꯖ ꯇꯧꯕꯗ ꯐꯩꯗꯤ ꯐꯩ ꯑꯗꯨꯕꯨ ꯃꯥꯒꯤ ꯏꯌꯥꯔꯄꯤꯁ ꯂꯥꯛꯇꯦ
ꯀꯌꯥꯔꯥ
ꯃꯥꯒꯤ ꯇꯨ ꯀꯥꯎꯈ꯭ꯔꯦ ꯑꯦ ꯌꯦꯡꯒ ꯍꯣꯔꯦꯟ ꯌꯦꯡꯕꯤꯒꯦ ꯑꯁ ꯐꯣꯟ ꯂꯧꯋꯦ ꯍꯥꯏꯕ ꯈꯠꯇꯅꯤ ꯑ ꯑꯗꯨꯒꯨꯝꯕ ꯀꯩ ꯆꯦꯛ ꯇꯧꯗꯦꯗꯥ ꯄꯥꯏꯕ ꯌꯥꯅꯕ ꯈꯛꯀꯤ ꯑꯣꯏꯕ
ꯀꯣ ꯑꯩꯁꯨ ꯑꯣꯟꯅꯥꯏꯟꯗ ꯀꯛ ꯄꯅꯦꯕ ꯗꯤꯁꯦꯝꯕꯔꯗ
ꯕꯣꯍꯥꯏꯁꯦ
ꯗꯤꯁꯦꯝꯚꯔꯗ ꯂꯧꯕꯅꯦꯕ ꯑꯩꯁꯨ ꯑꯣꯐꯔ ꯂꯥꯛꯄ ꯃꯇꯝꯗ ꯀꯛꯄꯅꯤꯅ ꯇꯣꯇꯦꯜꯗꯤ ꯅꯥꯏꯟꯇꯤꯟ ꯊꯥꯎꯖꯟ ꯀꯌꯥꯔ ꯑꯣꯏꯕꯅꯦꯕ
ꯑꯥ ꯂꯧꯔꯣ ꯄꯥꯏꯔꯕꯣ ꯍꯧꯖꯤꯛ
ꯄꯥꯏꯔꯤꯅꯦ ꯁꯦꯝꯁꯨꯡꯗꯣ
ꯏꯁ ꯀꯥꯏꯗꯒꯤ ꯃꯥꯔꯀꯦꯠ ꯄ꯭ꯔꯥꯏꯖꯁꯦ ꯌꯥꯝ ꯇꯥꯡꯉꯦꯍꯦ
ꯑꯗꯨꯏꯁꯨ ꯗꯤꯁꯀꯥꯎꯟ ꯂꯩꯒꯅꯤ ꯀꯩꯅꯣ
ꯂꯩꯇꯦ ꯃꯣꯏ ꯑꯩ ꯑꯩ ꯑꯩꯅ ꯄꯥꯏꯔꯤꯁꯦ ꯑꯦ ꯊꯥꯔꯇꯤ ꯐꯥꯏꯚꯇꯨꯅꯦꯕꯀꯣ ꯑꯗꯣ ꯏꯃꯥꯟꯕꯤꯒꯤꯅ ꯑꯍꯨꯝ
ꯎꯝ
ꯏꯃꯥꯟꯅꯕꯤꯒꯤꯅ ꯑꯦ ꯁꯚꯦꯟꯇꯤꯟꯅꯦꯕ ꯃꯥꯗꯣ ꯃꯥꯔꯀꯦꯠ ꯄ꯭ꯔꯥꯏꯖꯇ ꯂꯧꯋꯦ ꯍꯥꯏꯌꯦ ꯑꯗ ꯃꯥꯒꯤꯗꯣ ꯁꯦꯚꯦꯟꯇꯤ ꯅꯤ ꯍꯥꯏꯌꯦꯕ ꯃꯥꯔꯀꯦꯠ ꯄ꯭ꯔꯥꯏꯁꯇ ꯑꯗꯨꯗꯤ ꯅꯦ ꯑꯩꯒꯤꯅ ꯑꯦ ꯊꯥꯔꯇꯤ ꯐꯥꯏꯚꯅꯦ ꯑꯗꯨ ꯃꯥꯔꯀꯦꯠ ꯄ꯭ꯔꯥꯏꯖꯇ ꯑꯣꯏꯔꯗꯤ ꯇ꯭ꯋꯦꯟꯇꯤ ꯍꯦꯜꯂꯝꯟꯒꯅꯦꯕ
ꯑꯦ ꯇ꯭ꯋꯦꯟꯇꯤ ꯐꯥꯏꯚ ꯍꯥꯏꯕ ꯊꯔꯇꯤ ꯐꯥꯏꯞ ꯍꯥꯏꯕ꯭ꯔ ꯇ꯭ꯋꯦꯟꯤ ꯐꯥꯏꯚ
ꯑꯦ ꯊꯥꯔꯇꯤ ꯐꯥꯏꯚ ꯗꯣ
ꯑꯇꯣ ꯀꯔꯤ ꯀꯂꯔ ꯑꯣꯏꯕ꯭ꯔꯣ ꯕ꯭ꯔꯥꯎꯟ ꯎ ꯃꯔꯨꯝ
ꯑꯩꯒꯤꯗꯔꯤ ꯂꯦꯛ ꯑꯣꯏꯌꯦꯦ ꯕꯤꯕꯤ ꯄꯤꯡ ꯃ ꯆꯠꯄꯗꯣ
ꯑꯁ ꯑꯗꯨꯝ ꯑꯩꯒꯤ ꯁꯨꯡ ꯁꯨꯡꯁꯦ ꯀꯌꯥ ꯈꯨꯠꯂꯣꯏꯅꯗꯣꯏꯅ ꯄꯥꯝꯗꯦꯕ ꯍꯣꯏ ꯀꯦꯃꯦꯔꯥꯒꯤꯗꯤ ꯐꯩ
ꯑꯗꯣ ꯑꯩꯗꯣ ꯔꯥꯎꯅꯤ ꯀꯩꯅꯣꯗꯣ ꯅꯔꯖꯣ ꯁꯚꯦꯟꯇ ꯑꯩꯠꯇꯤꯔꯣ ꯁꯚꯦꯟꯇꯤꯔ ꯑꯗꯨ ꯑꯗꯨꯗꯤ ꯌꯦꯡꯅꯦꯕꯀꯣ ꯕꯦꯇ꯭ꯔꯤꯗꯨꯗꯤ ꯐꯩꯌꯦꯕ ꯑ ꯑꯗꯨ ꯑꯣꯏꯔꯁꯨ ꯃꯥꯒꯤ ꯏꯁꯇꯥꯏꯜꯗ ꯃꯥꯒꯤ ꯕꯦꯛ ꯀꯦꯃꯦꯔꯥꯒꯤ ꯏꯁꯇꯥꯏꯜꯗꯣ ꯄꯥꯝꯗꯦꯕ ꯌꯥ ꯁꯄꯦꯁ ꯇ ꯆꯕꯗꯨ ꯀꯦꯗ꯭ꯔ ꯍꯥꯏꯒꯦ
ꯑꯗꯨꯗꯣ ꯄꯥꯝꯗꯕ
ꯐꯥꯏꯕ ꯑꯩꯈꯣꯏꯗꯤ ꯎꯝ ꯁꯤ ꯏꯟꯐꯤꯅꯤꯛꯁꯦ ꯀꯩꯒꯨꯝꯕ ꯌꯥꯗ꯭ꯔꯦ ꯍꯥꯏꯔꯣ ꯁꯦꯝꯅꯕꯁꯨ ꯃꯅꯤꯄꯨꯔꯔꯤꯗꯤ ꯂꯩꯇ꯭ꯔꯤ ꯎꯝ ꯐꯔꯛ ꯌꯥꯝ ꯇꯥꯏ ꯂꯩꯔꯨꯔꯕꯅꯤꯅ ꯎꯄꯥꯏ ꯂꯩꯁꯦ ꯄꯥꯏꯔꯤꯕꯅꯤ
ꯑꯗꯨꯅꯦ ꯑꯗꯨꯒ ꯋꯥ ꯋꯥꯌꯔꯂꯦꯁ ꯏꯌꯥꯔꯄꯤꯤꯁ ꯑꯣꯏꯕꯒꯤ ꯏꯌꯥꯔꯄꯤꯁ ꯍꯥꯞꯅꯤꯡꯉꯥꯏ ꯃꯐꯝꯗꯣ ꯂꯩꯇꯦꯕ ꯁꯤꯁꯨ ꯁꯤ ꯐꯣꯟꯁꯦ
ꯑꯣ ꯅꯪꯁꯨ ꯇꯥꯁꯤ ꯑꯣꯏꯔꯕꯅꯤꯅꯦꯖꯔꯔ ꯑꯗꯨ ꯑꯦ ꯄꯔꯤꯁꯨ ꯇꯥꯁꯤ ꯑꯣꯏꯕ꯭ꯔꯥ
ꯇ ꯑꯣꯏꯔꯝꯒꯅꯦ ꯑꯩ ꯌꯦꯡꯈꯤꯌꯦ ꯑꯗꯣ
ꯑꯩꯁꯨ ꯇꯞꯁꯤ ꯑꯣꯏꯕ ꯑꯁ ꯑꯗꯩ ꯄꯩꯁꯥꯗꯦ ꯀꯣꯏꯔꯦ ꯑꯦ ꯄ ꯁꯋꯥꯝꯗꯕ ꯎꯝ ꯑ
ꯑꯗꯨ ꯑꯣꯏꯔꯁꯨ ꯍꯩꯅꯗꯦ ꯑꯩ ꯏꯌꯥꯔꯇꯣꯠ ꯁꯤꯖꯤꯟꯅꯕꯗ ꯋꯥꯌꯔꯂꯦꯁ ꯏꯌꯥꯔꯄꯤꯠꯁꯤꯁꯨ ꯄꯥꯝꯗꯦ ꯑꯩ
ꯑꯗꯨꯅꯦ ꯑꯃꯨꯛ ꯆꯥꯔꯖꯤꯡ ꯑꯃꯨꯛ ꯇꯧꯒꯅꯤ ꯃꯩ ꯌꯥꯎꯗ꯭ꯔꯗꯤ ꯎꯝ ꯑꯁꯤꯒꯤ ꯐꯣꯟꯁꯤꯗꯒꯤꯗꯤ ꯑꯩꯒꯤ ꯍꯥꯟꯅ ꯄꯥꯏꯔꯝꯕ ꯑꯣꯞꯄꯣ ꯇꯦꯡꯒꯦꯗꯣ ꯑꯁ ꯑꯗꯨꯪꯗꯤ ꯎꯝ ꯄꯃꯨꯍꯦ
ꯅꯪ ꯌꯣꯟ ꯑꯣꯏ꯭ꯔꯔꯕꯣ ꯑꯗꯨ ꯅꯅꯥꯅꯤꯁꯤꯂꯀꯖꯥꯏ ꯑ ꯑꯃ ꯊ ꯑꯗꯨꯂꯣꯏ ꯀꯅꯥ ꯄꯥꯏꯔꯒꯦꯦ
ꯎꯝ ꯇꯨꯔꯤꯦꯟꯗ ꯂꯪꯀ ꯑꯩꯈ
ꯌꯥꯔꯕꯨꯣ ꯌꯥꯗ ꯗ꯭ꯔꯕꫭ ꯌꯦ
ꯑꯁ ꯌꯥꯕꯕꯨꯗꯤ ꯌꯥꯏꯑꯕ ꯑꯗꯨꯗ ꯗꯤꯁꯄ꯭ꯂꯦꯁꯤꯡꯗꯨ ꯂꯣꯏ ꯀꯩꯅꯣ ꯇꯧꯕꯅꯤꯅ ꯁꯦꯝꯕꯕꯨꯗꯤ ꯁꯦꯝꯕ ꯌꯥꯏ ꯑꯗꯣ ꯑꯩꯅ ꯁꯦꯝꯅꯤꯡꯗ꯭ꯔꯕ ꯑꯁ ꯑꯃꯨꯛ ꯂꯪꯊꯣꯛꯈ꯭ꯔꯀꯥꯟꯗ ꯑꯃꯨꯛ ꯅꯤꯡꯁꯤꯡꯔꯛꯑꯦ ꯄꯥꯝꯃꯨꯔꯛꯄ ꯍꯥꯏꯇꯥꯔꯦ ꯁꯦꯝ ꯃꯃ ꯃꯗꯤꯒꯣ ꯗ ꯃꯦꯃꯣꯔꯤ ꯑꯁ ꯈꯨꯌꯥꯝꯗꫭ ꯏꯃꯥꯏ
ꯃꯤꯗꯤ ꯄꯩꯁꯥ ꯄꯥꯏꯕꯅꯤꯅ
ꯎꯝ ꯄꯥꯏꯔꯅꯤ ꯍꯧꯖꯤꯛ ꯃꯤꯅꯥꯏ ꯑꯣꯏꯔꯀꯥꯟꯁꯤꯗ
ꯎꯝ ꯄꯩꯁꯥ ꯄꯥꯏꯕꯅꯤꯅ ꯐꯣꯟ ꯐꯥꯎ ꯇꯣꯔꯑꯦꯅ ꯂꯪꯊꯣꯛꯄꯗꯨ
ꯅꯠꯇꯦꯗ ꯅꯪꯁꯨ ꯉꯛꯀꯅꯤꯅꯦ ꯏꯁꯤꯡꯗꯨꯐꯥꯎ ꯇꯤꯡꯉꯁꯨ ꯚꯥꯏꯕ꯭ꯔꯦꯁꯟ ꯂꯥꯛꯏꯅꯤꯅꯦ
ꯅꫭꯛꯅꯤꯡ ꯑꯗꯩꯗꯤ ꯁꯥꯎꯅꯤꯡꯕ ꯇꯨꯝꯃ ꯀꯥꯟꯗ ꯚꯥꯏꯕ꯭ꯔꯦꯁꯟ ꯑꯗꯨꯝ ꯂꯥꯛꯄꯅꯤꯅꯅꯦ ꯑꯩꯅ ꯍꯧꯒꯠꯂꯒ ꯏꯁꯤꯡꯗ ꯍꯦꯛ ꯇꯤꯡꯉꯨꯕ ꯑꯦ ꯑꯗꯨꯁꯨ ꯍꯦꯛ ꯃꯄꯥꯟ ꯊꯣꯛꯑꯒ ꯚꯥꯏꯕ꯭ꯔꯦꯁꯟ ꯑꯗꯨꯝ ꯂꯥꯛꯄ ꯑꯗꯩꯗꯤ ꯍꯥꯏꯗꯤ ꯇꯨꯡꯗꯅꯤꯅꯀꯣ ꯒ꯭ꯌꯥꯟ ꯃꯦꯟ ꯇꯥꯗꯕ ꯑꯗꯩꯗꯤ ꯃꯅꯤꯡ ꯂꯣꯝ ꯊꯣꯛꯑꯩꯗꯅ ꯂꯪꯊꯣꯛꯄꯗ ꯇ꯭ꯔꯦꯟꯗ ꯇꯥꯈ꯭ꯔ ꯑꯗꯨꯅꯤꯇꯥ ꯄꯃꯨꯏꯌꯦꯗ ꯄꯥꯃꯨꯕꯗꯤ
ꯐꯣꯟ ꯑꯅꯧꯕ ꯑꯃꯨꯛ ꯂꯧꯅꯤꯡꯉꯦ ꯑꯩꯗꯤ
ꯑꯁ ꯀꯤꯄꯦꯗ ꯑꯣꯏꯅ ꯄꯥꯝꯃꯦꯗ ꯑꯩꯗꯤ ꯍꯧꯖꯤꯛ ꯅꫭꯀꯤꯌꯥꯒꯤ ꯀꯤꯄꯦꯗ ꯀꯨꯝꯕꯗꯨ ꯑꯁ ꯃꯤ ꯀꯤꯄꯦꯗ ꯅꯕꯨ ꯐꯘ꯭ꯔꯦ ꯀꯩꯅꯣ ꯅꫭ ꯁꯣꯁꯜ ꯃꯦꯗꯤꯌꯥ ꯅꫭ ꯀꯩꯝ ꯑꯩꯒꯤꯁꯨ ꯈꯪꯗ ꯃꯤꯒꯤꯁꯨ ꯈꯪꯗ ꯑꯗꯨꯝ ꯇꯨꯃꯤꯟꯅ ꯂꯩꯅꯕ
ꯄꯥꯏꯔꯅ ꯑꯗꯨꯗꯤ ꯅꯪꯁꯨ
ꯁꯤꯗꯤ ꯄꯥꯏꯗꯕ ꯌꯥꯗꯕꯩ ꯄꯥꯏꯔꯤꯃꯤꯅꯤ
ꯅꯨꯄꯤꯒ ꯋꯥꯔꯤ ꯁꯥꯟꯅ ꯅꯤꯉꯥꯏꯔꯣ
ꯍꯩ ꯁꯥꯗꯦꯗ ꯁꯅꯤꯒꯗꯕ ꯃꯤ ꯅꯠꯇꯦ